ꯀꯔꯤ ꯇꯧꯔꯤꯅꯣ ꯅꯨꯡꯁꯤꯕꯤ
ꯅꯪꯕꯨ ꯍꯧꯖꯤꯛꯈꯛ ꯋꯥꯔꯤ ꯁꯥꯟꯅꯔꯒ ꯂꯦꯞꯄꯗꯨꯅꯤꯅꯦꯍꯦ
ꯑꯁ ꯂꯦꯞꯄꯁꯦ ꯅꯨꯡꯉꯥꯏꯕ꯭ꯔꯅꯦ ꯇꯥꯏꯌꯦ ꯇꯥꯗ꯭ꯔꯣ
ꯇꯥꯏꯦ ꯅꯪ ꯉꯥ ꯂꯦꯞ ꯑꯩꯁꯨ ꯆꯨꯝꯅ ꯁꯨꯝ ꯂꯦꯞꯄꯒ ꯃꯤ ꯆꯠꯄꯒꯨꯝꯕ ꯆꯠꯄ ꯈꯣꯠꯄ ꯍꯨꯏ ꯍꯧꯗꯣꯡ ꯀꯔꯤ ꯑꯩꯒꯤ ꯃꯤꯠꯇ ꯂꯣꯏꯅ ꯎꯕ ꯈꯨꯗꯤꯡ ꯌꯦꯡꯉꯤꯅꯦ
ꯑꯩꯁ ꯑꯩꯁꯦ ꯅꯪ ꯎꯅꯤꯡꯈ꯭ꯔꯦꯅꯦ ꯎꯗꯕ ꯀꯨꯏꯔꯦꯅꯦ ꯅꯪꯕꯨ
ꯑꯁ ꯍꯧꯖꯤꯛꯈꯥꯟ ꯐꯥꯎꯅꯕꯖꯦ ꯍꯥꯏꯗꯤ ꯊꯥꯏꯅꯒꯤ ꯃꯇꯝ ꯅꯤꯡꯁꯤꯡꯉꯒ ꯅꯨꯡꯁꯤꯗ꯭ꯔꯣ ꯍꯥꯏꯕ
ꯑ ꯅꯪꯕꯨ ꯎꯅꯗꯕ ꯀꯨꯏꯔꯦ ꯀꯨꯏꯔꯦꯕ
ꯍꯣꯏ ꯆꯍꯤ ꯀꯩꯅꯣ ꯑꯣꯏꯔꯝꯃꯅꯤ ꯀꯩꯅꯣ ꯆꯍꯤꯁꯦ ꯎꯝ ꯇꯔꯨꯛ ꯨꯀꯨꯝꯕ ꯑꯣꯏꯔꯝꯃꯅꯤꯕ ꯎꯅꯗꯕꯗꯣ ꯑꯗꯨꯝ ꯐꯥꯎꯁꯨ ꯐꯥꯎꯅꯔꯁꯨ ꯀꯣ
ꯑ ꯐꯥꯎꯁꯨ ꯐꯥꯎꯅꯔꯁꯨ ꯑꯗꯨꯃꯥꯏꯅ ꯇꯧ ꯃꯥꯜꯂꯦ ꯎꯝ
ꯑꯁ ꯅꯪꯗꯤ ꯑꯩꯉꯣꯟꯗ ꯂꯝꯕꯤꯗ ꯎꯋꯦꯗꯤ ꯍꯥꯏꯌꯦ
ꯅꯣꯡꯃ ꯇꯤꯟꯅꯁꯤꯀꯣ
ꯍꯣꯏꯅꯦ ꯇꯤꯟꯅꯔꯒ ꯀꯩꯅꯣꯝꯃ ꯑꯍꯥꯎꯕ ꯑꯩ ꯆꯥꯛ ꯏꯟꯖꯥꯡ ꯊꯣꯡꯕ ꯌꯥꯝ ꯍꯩꯔꯕꯅꯦ ꯚꯥꯏ
ꯍꯥ ꯍꯧꯖꯤꯛꯀꯥꯟꯗꯤ ꯀꯅꯥ ꯇꯥꯛꯄꯤꯕꯅꯣꯅꯦ
ꯈꯪꯗꯦ ꯚꯥꯏ ꯑꯍꯟ ꯑꯣꯏꯔꯛꯄꯒꯤꯔ ꯈꯪꯗꯦ ꯆꯥꯛ ꯏꯟꯁꯥꯡ ꯊꯣꯡꯣꯡꯕꯁꯦ ꯑꯩ ꯌꯥꯝ ꯍꯩꯈ꯭ꯔꯦ
ꯑꯩꯗꯤ ꯑꯁ ꯌꯦꯟꯁꯥꯡꯗꯤ ꯈꯔꯗꯤ ꯋꯥꯠꯂꯤꯗ
ꯑꯣꯑꯣ ꯅꯪ ꯅꯪꯒꯤ ꯈ꯭ꯋꯥꯏꯗꯒꯤ ꯄꯥꯝꯕ ꯏꯟꯁꯥꯡ ꯍꯥꯏꯔꯛꯑꯣ ꯑꯩ ꯊꯣꯡꯕꯤꯒꯦ
ꯑꯗꯨꯗꯤ ꯆꯤꯡꯒꯤ ꯌꯦꯟꯗꯨꯅꯦ ꯄꯥꯝꯕꯗꯣ
ꯍꯁ ꯑꯩꯗꯤ ꯀꯩꯅꯣ ꯌꯥꯝ ꯄꯥꯝꯕ ꯑꯣꯏ ꯑꯩꯗꯤ ꯈ꯭ꯋꯥꯏꯗꯒꯤ ꯄꯥꯝꯕ ꯁꯧꯒ꯭ꯔꯤꯅꯦ꯫
ꯑꯣ ꯁꯧꯒ꯭ꯔꯤ
ꯍꯣꯏ ꯁꯧꯒ꯭ꯔꯤꯗꯤꯀꯣ ꯊꯥ ꯑꯃ ꯆꯥꯔꯁꯨ ꯌꯥꯏ ꯀꯔꯤ ꯍꯥꯏꯕ
ꯍꯦꯟꯃꯟꯗ꯭ꯔꯣ ꯑꯗꯨꯗꯤ ꯁꯧꯒ꯭ꯔꯤꯗꯣ
ꯅꯪ ꯄꯥꯝꯗꯕ꯭ꯔꯣ?
ꯑꯁ ꯅꯨꯡꯇꯤꯒꯤ ꯆꯥꯔꯗꯤ ꯄꯥꯝꯗꯦꯗ ꯀꯔꯤ
ꯑꯣ ꯅꯪꯅ ꯄꯥꯝꯕ ꯌꯧꯗꯕ ꯑꯣꯏꯔꯝꯅꯤ ꯑꯩꯗꯤ ꯌꯥꯝ ꯄꯥꯝꯃꯦꯗ꯫
ꯑꯩꯗꯤ ꯄꯥꯝꯗꯤ ꯄꯥꯝꯗꯦ ꯆꯥꯕꯗꯤ ꯌꯥꯏ꯫
ꯑꯩꯗꯤ ꯁꯧꯒ꯭ꯔꯤꯗꯒꯤ ꯍꯦꯟꯅ ꯍꯥꯎꯕ ꯑꯇꯣꯞꯄ ꯂꯩꯇꯦ ꯍꯥꯏꯅ ꯂꯩꯔꯤꯌꯦ꯫
ꯑꯣ ꯁꯧꯒ꯭ꯔꯤ ꯌꯥꯝ ꯄꯥꯝꯃꯗꯤ ꯄꯤꯔꯛꯀꯦꯀꯣ ꯆꯤꯡꯗ ꯌꯥꯝ ꯂꯩꯕꯅꯦ ꯫
ꯑꯗꯨ ꯁꯧꯒ꯭ꯔꯤꯗꯣ ꯑꯉꯥꯡꯕꯗꯨꯅꯤꯀꯣ
ꯑꯥ
ꯏꯁ ꯑꯩꯅ ꯈ꯭ꯋꯥꯏꯗꯒꯤ ꯁꯧꯒ꯭ꯔꯤ ꯄꯥꯝꯕ ꯍꯥꯏꯔꯒ ꯅꯪꯅ ꯏꯃꯥꯟꯅꯕꯤ ꯑꯃ ꯃꯌꯨꯝ ꯄꯥꯜꯂꯒ ꯀꯩꯅꯣ ꯃꯊꯛ ꯂꯩꯀꯥꯏ ꯂꯩꯕꯗꯣ
ꯑꯥ
ꯃꯉꯣꯟꯗ ꯍꯪꯉꯣ ꯑꯩꯈꯣꯏ ꯑꯩꯅ ꯃꯥ ꯁꯧꯒ꯭ꯔꯤ ꯑꯥ ꯆ ꯆꯐꯨꯗ ꯐꯨꯠꯂꯒ ꯃꯥꯅ ꯄꯪꯊꯣꯡ ꯊꯣꯡꯕꯅꯦꯕ ꯑꯩꯅ ꯆꯥꯛ ꯇꯦꯡꯀꯣꯠ ꯀꯌꯥ ꯆꯥꯕ꯭ꯔꯥ ꯃꯥ ꯈꯪꯕꯅꯦ ꯐꯖꯅ ꯑꯩ ꯑꯉꯥꯡ ꯑꯣꯏꯔꯤꯉꯩꯒ ꯄꯥꯝꯔꯛꯑꯦ ꯁꯧꯒ꯭ꯔꯤꯗꯤ꯫
ꯑꯣ
ꯍꯥꯏꯕꯗꯤ ꯏꯁꯥꯅ ꯌꯥ ꯑꯣ
ꯏꯃꯥꯟꯅꯕꯤ ꯑꯃꯗꯨꯁꯨ ꯁꯧꯒ꯭ꯔꯤ ꯄꯥꯝꯕꯅꯦ ꯅꯣꯏ ꯈꯨꯟꯒꯤ ꯅꯨꯄꯤꯗꯣ
ꯍꯣꯏ ꯍꯣꯏ ꯍꯣꯏ ꯍꯣꯏ
ꯑꯗꯨꯁꯨ ꯁꯧꯒ꯭ꯔꯤ ꯁꯧꯒ꯭ꯔꯤ ꯄꯥꯝꯃꯦ ꯍꯥꯏꯕꯅꯦ꯫
ꯎꯝ
ꯅꯣꯏ ꯈꯨꯟꯁꯦ ꯁꯧꯒ꯭ꯔꯤ ꯌꯥꯝ ꯄꯥꯝꯕ ꯃꯥꯜꯂꯦꯀꯣ ꯅꯣꯏ ꯈꯨꯟꯒꯤ ꯃꯤꯗ
ꯅꯪ ꯑꯗꯨꯃꯥꯏꯅ ꯍꯥꯏꯔꯛ ꯏꯃꯥꯅꯕꯥꯅꯁꯨ ꯍꯥꯏꯌꯦ ꯈꯪꯗꯦ ꯅꯪ ꯐꯣꯟ ꯇꯧꯕ ꯈꯨꯇꯤꯡ ꯁꯧꯒ꯭ꯔꯤ ꯁꯧꯒ꯭ꯔꯤ ꯉꯥꯛꯇ ꯉꯥꯏꯌꯦ ꯅꯪꯕꯨ ꯂꯧꯕ ꯅꯨ ꯄꯥꯗꯤ ꯁꯧꯒ꯭ꯔꯤ ꯐꯥꯔꯝ ꯇꯧꯗ꯭ꯔꯗꯤ ꯌꯥꯔꯣꯏ ꯀ ꯍꯥꯏꯔꯛꯄꯅꯦ꯫
ꯑꯁ ꯁꯧꯒ꯭ꯔꯤ ꯐꯥꯔꯝꯗꯤ ꯏꯂꯥꯏ ꯂꯥꯏꯅ ꯇꯧꯕ ꯌꯥꯕꯗꯨꯕꯨ
ꯑꯗꯨꯅꯦ ꯑꯉꯥꯡꯕꯗꯨꯅ ꯍꯦꯟꯕ꯭ꯔꯥ ꯀꯩꯅꯣ ꯅꯠꯇ꯭ꯔ ꯑꯇꯣꯞꯄ ꯀꯂꯔꯗꯨꯅꯣ ꯍꯥꯎꯕ꯭ꯔꯥ ꯅꯪꯒꯤꯗꯤ?
ꯉꯥꯡꯕꯗꯨꯁꯨ ꯑꯗꯨꯝ ꯍꯥꯎꯋꯦꯗ ꯑꯇꯣꯞꯄ ꯀꯂꯔꯁꯨ ꯆꯥꯕ ꯌꯥꯏ꯫
ꯑꯩꯗꯤ ꯑꯇꯣꯞꯄ ꯃꯆꯨ ꯑꯃꯗꯨꯗꯤꯀꯣ ꯌꯥꯝ ꯄꯥꯝꯕ ꯀꯥ ꯍꯦꯟꯅ ꯄꯥꯝꯕ ꯑꯣꯏꯗꯦꯕ꯫
ꯎꯝ
ꯑꯁ ꯑꯩꯗꯤ ꯑꯉꯥꯡꯕꯗꯣ ꯊꯣꯡꯉꯒ ꯃꯍꯤ ꯈꯔ ꯍꯥꯞꯄꯒ ꯆꯅꯝꯗꯣ ꯌꯥꯝ ꯁꯨꯔ ꯊꯝꯃꯒ ꯃꯍꯤꯗ ꯑꯩ ꯑꯣ ꯌꯥꯝ ꯊꯛꯄ ꯉꯝꯃꯦ꯫
ꯀꯔꯤꯅꯣ ꯑꯥ ꯑꯍꯥꯎꯕ ꯑꯃ ꯂꯩꯔꯗꯤ ꯆꯥꯕ ꯅꯨꯡꯉꯥꯏꯕꯅꯤ ꯁꯧꯒ꯭ꯔꯤꯒ꯫
ꯈꯪꯗꯦ ꯑꯩꯗꯤ ꯁꯧꯔꯤ ꯈꯛ ꯆꯥꯔꯁꯨꯀꯣꯠ ꯑꯩ ꯁꯥꯗꯩ ꯍꯦꯟꯅ ꯁꯥ ꯆꯥꯒꯦꯔꯥ ꯀꯔꯤ ꯆꯥꯒꯦꯔꯥ ꯁꯧꯒ꯭ꯔꯤ ꯆꯥꯛꯁ ꯊꯧꯒ꯭ꯔꯤ ꯏꯟꯁꯥꯡ ꯆꯥꯕ ꯅꯨꯃꯤꯠꯇ ꯆꯥꯛ ꯆꯥꯕꯒꯤ ꯆꯥꯡꯗꯤ ꯑꯇꯣꯞꯄ ꯆꯥꯗ꯭ꯔꯤ꯫
ꯁꯥ ꯆꯥꯔꯁꯨ ꯁꯧꯒ꯭ꯔꯤ ꯑꯗꯨ ꯑꯇꯩ ꯏꯟꯁꯥꯡ ꯆꯥꯔꯁꯨ ꯆꯞ ꯃꯥꯟꯅꯩꯗ ꯆꯥꯕꯅꯤ꯫
ꯎꯝ ꯑꯩꯗꯤ ꯁꯧꯒ꯭ꯔꯤꯁꯦ ꯈꯪꯗꯦ ꯑꯩꯒꯤ ꯑꯩꯅ ꯌꯥꯝꯅ ꯄꯥꯝꯖꯕ ꯍꯥꯏꯁꯤꯔꯥ ꯀꯩꯅꯣꯝꯃ ꯏꯁꯥꯗ ꯌꯥꯝꯅ ꯄꯥꯝꯖꯕ ꯀꯣ
ꯎꯝ
ꯑꯗꯨꯒ ꯑꯩꯗꯤ ꯍꯩ ꯄꯥꯛ ꯆꯥꯗꯦꯕ
ꯑꯣ
ꯑꯩꯅ ꯍꯩ ꯆꯥꯝꯃꯟꯗꯕꯒꯤ ꯏꯆꯦꯅ ꯁꯥꯎꯕꯅꯦ ꯅꯪ ꯀ꯭ꯔꯤꯒꯗꯤ ꯍꯩꯗꯣ ꯍꯩ ꯆꯥꯗꯕꯗꯣ ꯐꯠꯇꯕꯅꯤꯅꯦ ꯍꯥꯏꯕꯅꯦꯕ ꯑꯠ ꯑꯗꯨꯕꯨ ꯑꯩꯅ ꯑꯦ ꯍꯩ ꯆꯥꯗ꯭ꯔꯁꯨ ꯁꯧꯒ꯭ꯔꯤ ꯅꯤꯇꯤꯒꯤ ꯆꯥꯏꯁꯤꯗꯤ ꯍꯥꯏꯔꯤꯕꯥ
ꯑꯩꯗꯤꯀꯣ ꯍꯩꯒ꯭ꯔꯨꯒ ꯆꯥꯛꯀ ꯑꯗꯨꯝ ꯆꯥꯕꯗꯣ ꯍꯥꯎꯋꯤꯅꯦ
ꯍꯩꯒ꯭ꯔꯨ
ꯎꯝ ꯍꯩꯒ꯭ꯔꯨꯒ ꯆꯥꯛꯀ ꯆꯥꯎꯋꯣ ꯍꯥꯎꯕꯅꯦ
ꯑꯣ
ꯑꯣꯛꯁꯥꯒꯨꯝꯕ ꯆꯥꯔꯗꯤꯀꯣ ꯍꯩꯒ꯭ꯔꯨꯒ ꯆꯔ ꯆꯥꯔꯗꯤ ꯍꯥꯎꯕꯅꯦ
ꯑꯣꯏ
ꯆꯥꯕ ꯅꯨꯡꯉꯥꯏꯕꯅꯦ ꯑꯩꯈꯣꯏ ꯆꯝꯄ꯭ꯔꯥꯒꯨꯝꯅ ꯆꯥꯏꯌꯦꯅꯀꯣ
ꯍꯣꯏ
ꯍꯩꯒ꯭ꯔꯨ ꯒꯁꯨ ꯍꯥꯎꯕꯅꯦ
ꯑꯥꯠ ꯑ ꯁꯥꯒꯨꯝꯕ ꯆꯥꯔꯗꯤꯀꯣ
ꯎꯝ
ꯑꯩꯗꯤ ꯑꯁꯤꯟꯕ ꯀꯥꯞ ꯀꯥ ꯍꯦꯟꯅ ꯄꯥꯝꯗꯦꯅꯥ ꯑꯗꯨꯒꯤ ꯑꯩꯗꯤ ꯑꯗꯨꯒꯨꯝꯕ ꯆꯥꯗꯤ ꯏꯄꯥꯗꯤ ꯌꯥꯝ ꯆꯥꯏꯌꯦꯕꯀꯣ ꯑꯗꯨꯕꯨ ꯑꯩꯗꯤ ꯀꯥ ꯍꯦꯟꯅ ꯆꯥꯗꯦꯗꯥ ꯁꯥ ꯊꯣꯡꯕ ꯑꯣꯏꯔꯣ ꯀ꯭ꯔꯤ ꯊꯣꯡꯕ ꯑꯣꯏꯔꯣ ꯑꯩꯗꯤ ꯏꯟꯁ ꯑ ꯀꯩꯅꯣꯒꯤ ꯀꯥꯡꯁꯣꯏꯒꯤ ꯑꯣꯏꯅ ꯁꯧꯒ꯭ꯔꯤ ꯍꯦꯛꯇ ꯊꯣꯡꯅꯤꯡꯂꯛꯄ ꯈꯪꯕ꯭ꯔꯥ
ꯑꯣ
ꯖꯥꯠ ꯑꯃꯅꯤ
ꯁꯧꯒ꯭ꯔꯤ ꯅꯨꯡꯁꯤꯕꯤ ꯑꯣꯏꯔꯝꯃꯦꯅꯦ ꯅꯪꯒꯤ ꯑꯗꯨꯗꯤ
ꯍꯥ ꯑꯩ ꯍꯌꯦꯡꯋꯥꯏ ꯊꯕꯛ ꯑꯇꯣꯞꯄ ꯇꯧꯗ꯭ꯔꯁꯨ ꯑꯩ ꯁꯧꯒ꯭ꯔꯤ ꯐꯥꯝꯗꯤ ꯇꯧꯒꯦ ꯈꯜꯂꯦ
ꯑꯣ ꯁꯧꯒ꯭ꯔꯤ ꯐꯥꯔꯝ ꯇꯧꯕꯁꯦ ꯌꯥꯝ ꯂꯥꯏꯕꯅꯤꯅ
ꯑ ꯑꯉꯥꯡꯕꯗꯨꯗꯣ ꯅꯣꯏꯔꯣꯝꯗ ꯍꯧꯕ꯭ꯔꯣ ꯀꯃꯥꯏꯟ ꯇꯧꯔꯣ
ꯂꯩꯌꯦ
ꯑꯣ ꯑꯗꯨꯔ ꯄꯥꯟꯕꯤ ꯊꯥꯕ ꯌꯥꯕ ꯑꯅꯤ ꯑꯍꯨꯝ ꯅꯪ ꯂꯥꯛꯄꯗ ꯑꯃꯨꯛ ꯄꯨꯔꯛꯄꯤꯌꯣ ꯀꯣ
ꯍꯣꯏ ꯄꯨꯔꯛꯀꯦ ꯉꯥꯡꯕꯁꯨ ꯂꯩꯕꯅꯦ
ꯑ ꯑꯉꯥꯡ ꯂꯧꯗ ꯐꯪꯕꯗꯤ ꯃꯤꯅꯗꯤ ꯍꯥꯎꯋꯦ ꯁꯤꯟꯕꯗꯣ ꯈꯔ ꯋꯥꯠꯂꯦ ꯍꯥꯏꯌꯦꯕ
ꯑꯥ
ꯑꯗꯨꯒ ꯑꯩꯅꯗꯤꯀꯣ ꯑꯉꯥꯡꯕꯒꯤ ꯁꯤꯟ ꯈꯨꯁꯤꯟꯗꯣ ꯃꯥꯒꯤ ꯁꯤꯟꯕꯒꯤ ꯃꯍꯥꯎ ꯇꯣꯉꯥꯟꯅ ꯂꯩꯕꯅꯦꯕꯀꯣ
ꯑꯍꯥ
ꯑꯗꯨ ꯑꯩꯅ ꯌꯥꯝꯅ ꯄꯥꯝꯕꯅꯦꯕ
ꯑꯁ ꯑ ꯑꯍꯥꯎꯕꯅꯦ ꯍꯋꯥꯏꯖꯥꯔꯒꯨꯝꯕ ꯍꯋꯥꯏꯖꯔꯒꯨꯝꯕꯒ ꯊꯣꯡꯂꯗꯤ ꯍꯥꯎꯕꯅꯦꯕ ꯁꯧꯒꯔ꯭ꯤꯗꯣ
ꯍꯋꯥꯏꯖꯔ ꯍꯥꯞꯄ ꯌꯥꯕ꯭ꯔꯣ
ꯍꯥꯞꯄ ꯌꯥꯏꯑꯦ ꯀꯔꯤꯅꯣ
ꯎꯝ ꯑꯩꯈꯣꯏꯗꯤ ꯍꯋꯥꯏꯖꯥꯔꯗꯤ ꯍꯥꯞꯇꯦ ꯑꯩꯈꯣꯏꯅ ꯍꯥꯞꯄꯤꯁꯦ ꯁꯟꯁꯥꯒꯤ ꯃꯀꯪꯒꯨꯝꯕ ꯑꯗꯨ ꯑꯣ ꯉꯥ ꯑꯇꯦꯛꯄꯒꯨꯝꯕ ꯉꯥꯔꯤꯒꯨꯝꯕ ꯍꯥꯞꯄꯦꯕꯀꯣ ꯑꯩꯗꯤ ꯁꯧꯒ꯭ꯔꯤ ꯄꯥꯝꯕ ꯆꯥꯡꯁꯦ ꯆꯝꯐꯨꯠ ꯐꯥꯎ ꯌꯥꯏ ꯍꯥꯏꯔꯤꯁꯤꯅꯦ
ꯍꯦꯟꯃꯟꯗ꯭ꯔꯣ ꯁꯧꯒ꯭ꯔꯤ ꯆꯝꯐꯨꯠ ꯆꯥꯅꯤꯡꯉꯥꯏꯗꯣ
ꯅꯍꯥꯟ ꯆꯥꯏꯔꯤꯅꯦ ꯑꯩꯈꯣꯏ ꯑꯌꯨꯛꯇꯥ
ꯑꯣ
ꯑꯩꯅ ꯐꯨꯠꯄꯤꯕ ꯏꯆꯦꯗꯤ ꯁꯨꯡꯛꯆꯥ ꯆꯥꯕꯤꯗꯦ ꯑꯩꯅ ꯑꯌꯨꯛ ꯂꯣꯏ ꯆꯥꯕꯤꯕꯅꯦ ꯃꯥ ꯆꯥꯗꯕꯒꯤ ꯄꯥꯥꯝꯃꯨꯏ ꯑꯩꯅ ꯐꯔꯦ ꯐꯔꯦ ꯅꯪ ꯆꯥꯗꯔꯗꯣ ꯑꯩ ꯆꯥꯅꯤꯡꯉꯥꯏꯒꯤꯅ
ꯎꯝ ꯑꯩ ꯍꯧꯖꯤꯛ ꯏꯆꯦꯒꯤ ꯁꯧꯒ꯭ꯔꯤ ꯁꯣꯡꯕꯤꯕꯅꯦ
ꯑꯣ ꯆꯥꯛ ꯆꯥꯗ꯭ꯔꯤ ꯅꯣꯏꯁꯨ
ꯎꯝ ꯆꯥꯗꯔꯤ ꯃꯥ ꯃꯥꯁꯨ ꯍꯧꯖꯤꯛꯀꯥꯟꯁꯦ ꯁꯧꯒ꯭ꯔꯤꯁ ꯆꯥꯅꯤꯡꯉꯦ ꯍꯥꯏꯕ
ꯑꯣ ꯁꯧꯒ꯭ꯔꯤ ꯄꯥꯝꯕ ꯃꯤ ꯌꯥꯝ ꯌꯥꯎ ꯑꯩꯁꯨ ꯁꯧꯒ꯭ꯔꯤꯗꯤ ꯈ꯭ꯋꯥꯏꯗꯩ ꯄꯥꯝꯕ ꯏꯟꯁꯥꯡꯅꯤꯗ ꯍꯣꯏ ꯑꯗꯨꯝ ꯆꯥꯔꯁꯨ ꯄꯦꯟꯕ ꯅꯥꯏꯗꯕ ꯑꯃ ꯏꯁꯥꯗ ꯐꯥꯎꯋꯦ ꯍꯥꯏꯁꯤꯅꯦ ꯑꯩꯅ ꯆꯥꯔꯦ ꯍꯥꯎꯋꯦ ꯆꯥꯔꯦ ꯍꯥꯎꯋꯦ
ꯏꯟꯁꯥꯡ ꯄꯤꯔꯁꯨꯀꯣ ꯑꯁ ꯑꯁꯤꯁꯦ ꯃꯅꯝ ꯃꯅꯝ ꯊꯤꯛꯑꯦ ꯆꯥꯅꯤꯡꯗꯦ ꯑꯣꯛꯅꯤꯡꯉꯦ ꯑꯗꯨꯃꯥꯏꯅ ꯍꯥꯏꯕ ꯆꯒ꯭ꯔꯤꯗꯤ ꯈꯔ ꯅꯨꯡꯉꯥꯏꯌꯦ ꯍꯥꯏ ꯃꯃꯥꯗꯣ꯫
ꯑꯣ ꯅꯪꯗꯤ ꯉꯟꯅ ꯍꯧꯒꯠꯄ ꯃꯥꯜꯂꯦꯀꯣ ꯑꯗꯨꯗꯤ꯫
ꯎꯝ ꯍꯧꯖꯤꯛꯀꯥꯟꯁꯦ ꯉꯟꯅ ꯍꯧꯒꯠꯄꯒꯤ ꯑꯁ ꯌꯥꯗ꯭ꯔꯦꯅꯦ ꯇꯨꯝꯅꯤꯡꯕꯅ
ꯅꯪꯕꯨꯗꯤ ꯍꯥꯏꯔꯅꯨ ꯑꯩꯅ ꯑꯩꯅ꯫ ꯁꯧꯒ꯭ꯔꯤ ꯆꯥꯕꯒꯤ ꯄꯥꯝꯕ ꯆꯥꯡꯁꯤꯗꯤ ꯅꯪ ꯎꯄꯥꯏ ꯂꯩꯇꯦꯀꯣ꯫
ꯍꯧꯖꯤꯛ ꯀꯥꯥꯟꯁꯦ ꯑꯌꯨꯛ ꯉꯥꯟ ꯫
ꯑꯌꯨꯛ ꯉꯟꯇꯥ ꯍꯧꯒꯠꯄꯁꯦ ꯑꯩꯗꯤ ꯏꯁꯥꯎ ꯂꯥꯡꯒꯦ ꯇꯧꯋꯦꯅꯦ꯫ ꯁꯥꯖ ꯌꯥꯝ ꯃꯥꯜꯂꯦꯀꯣ꯫
ꯍꯧꯒꯠꯅꯤꯡꯗꯕꯗꯣ꯫
ꯎꯝ꯫ ꯍꯣꯏ ꯍꯥꯎꯗꯤ ꯍꯧꯒꯠꯅꯤꯡꯗꯦꯗ ꯑꯩꯁꯨ ꯑꯗꯨꯝ ꯍꯧꯒꯠꯅꯤꯡꯗꯕꯒꯤ ꯑꯗꯨꯝ ꯂꯩꯕꯅꯦ꯫
ꯌꯨꯝꯗ ꯂꯩꯔꯗꯤ ꯑꯁ ꯌꯥꯍꯧ ꯊꯦꯡꯕꯗꯣ꯫
ꯎꯝ
ꯌꯨꯝꯗꯗꯤ ꯑꯩꯈꯣꯏꯁꯦ ꯌꯥꯝ ꯅꯨꯡꯉꯥꯏꯅ ꯂꯩꯌꯦꯀꯣ꯫
ꯍꯣꯏ ꯌꯨꯝꯗꯗꯤ ꯅꯨꯡꯉꯥꯏꯅꯥ ꯂꯩꯌꯦ ꯈꯣꯏ
ꯑꯗꯨꯕꯨ ꯃꯄꯥꯟ ꯊꯣꯛꯑꯗꯤ ꯑꯁ ꯌꯨꯝꯒꯨꯝꯅ ꯇꯧꯕ ꯌꯥꯗꯦꯅ꯫
ꯑꯗꯨꯅꯦ ꯑꯗꯨꯒꯤ ꯑꯁ ꯕꯦꯔꯥ ꯀꯥꯏꯌꯦ ꯑꯩꯁꯨ ꯑꯩꯗꯤ ꯑꯥ ꯍꯧꯖꯤꯛꯀꯥꯟꯁꯦ ꯑꯗꯨꯝ꯫ ꯏꯆꯦꯅ ꯊꯕꯛ ꯆꯠꯄꯥꯒ ꯄꯨꯡ ꯇꯔꯨꯛꯇ ꯑꯗꯨꯝ ꯍꯧꯒꯠꯂꯒ ꯆꯠꯂꯦꯅ꯫
ꯍꯥꯕꯗꯤ ꯃꯅꯥ ꯄꯨꯡ ꯅꯤꯄꯥꯟ ꯆꯠꯄ ꯑꯗꯨꯒꯤ ꯄꯨꯡ ꯇꯔꯨꯛꯇ ꯍꯧꯒꯠꯂꯒ ꯆꯥꯛ ꯍꯦꯟꯁꯥꯡ ꯍꯦꯛ ꯍꯦꯛ ꯑꯩꯅ ꯂꯣꯏꯁꯤꯂꯦꯕꯀꯣ ꯍꯥꯏꯗꯤ꯫ ꯑꯗꯨꯝ ꯂꯣꯏꯁꯤꯟꯕ ꯃꯇꯝ ꯌꯧꯕꯒꯤꯔꯥ ꯈꯪꯗꯦ ꯑꯗꯨꯝ꯫ ꯑꯩ ꯍꯧꯖꯤꯛꯀꯥꯟꯁꯦ ꯑꯩꯅ ꯐꯨꯠꯕꯣꯜ ꯌꯦꯡꯕꯁꯦ ꯑꯗꯨꯝ ꯌꯦꯡꯉꯦꯕꯀꯣ꯫
ꯌꯦꯡꯉꯁꯨ ꯑꯩꯅ ꯅꯨꯡꯊꯤꯟꯒꯨꯝꯕ ꯇꯨꯝꯕ ꯉꯥꯝꯗꯕ꯫ ꯍꯧꯖꯤꯛꯁꯨ ꯇꯨꯝꯃꯒ ꯂꯩꯕ ꯌꯥꯕ ꯆꯥꯡꯅꯦꯕꯀꯣ꯫
ꯑꯥ
ꯅꯍꯥꯟꯅ ꯑꯗꯨꯝ ꯄꯨꯡ ꯇꯔꯨꯛꯇ ꯍꯧꯒꯠꯄꯒꯤ ꯑꯗꯨꯝ ꯍꯧꯒꯠꯂꯦꯕ꯫
ꯑꯣ ꯑꯩꯗꯤ ꯉꯝꯗꯦ ꯇꯨꯝꯅꯤꯡꯕꯅꯥ꯫ ꯇꯨꯝꯅꯤꯡꯂꯥ ꯑꯗꯨꯝ ꯍꯧꯒꯠꯄꯅꯦ ꯇꯨꯝꯅꯤꯡꯂꯁꯨ ꯌꯥꯗ꯭ꯔꯦ ꯍꯥꯏꯅ꯫
ꯑꯩꯗꯤ ꯌꯥꯝ ꯀꯩꯅꯣ ꯀꯥ ꯍꯦꯟꯅꯗꯤ ꯇꯨꯝꯅꯤꯡꯕ ꯐꯥꯎꯗꯦ꯫
ꯌꯥꯝ ꯐꯥꯏꯅ ꯑꯩꯗꯤ ꯇꯨꯝꯅꯤꯡꯕ ꯐꯥꯎꯋꯤꯅꯦ꯫
ꯑꯗꯨ ꯐꯥꯎꯗꯕꯒꯤ ꯏꯆꯦꯅꯥ ꯑꯁ ꯅꯪꯗꯤ ꯇꯨꯝꯅꯤꯡꯗꯕꯣ ꯕꯣꯜ ꯌꯦꯡꯕꯁꯦ ꯑꯩꯈꯣꯏ ꯆꯥꯞꯃꯟꯅꯩ ꯌꯦ꯫ ꯉꯔꯥꯡꯁꯨ ꯄꯨꯡ ꯑꯅꯤꯒꯨꯝꯕ ꯇꯥꯔꯦ ꯌꯦꯡꯉꯤꯗꯣ꯫
ꯑꯣ
ꯑꯗꯨ ꯄꯨꯡ ꯇꯔꯨꯛꯇꯥ ꯍꯧꯎꯒꯥꯠꯂꯥꯗꯤ ꯌꯦꯡꯉꯦꯅꯦ ꯃꯥ ꯃꯥ ꯍꯧꯖꯤꯛ ꯀꯟꯅ꯫ ꯇꯨꯝꯃꯒꯥ ꯂꯩꯍꯧꯔꯤꯅꯦ꯫
ꯑꯣꯣ ꯌꯥꯝ ꯐꯩꯀꯣ ꯅꯪꯁꯦ꯫
ꯑꯩ ꯇꯨꯝ ꯑꯩ ꯇꯨꯝꯕ ꯁꯨꯌꯥ ꯌꯥꯗꯕ ꯑꯩꯅ ꯍꯧꯒꯠꯂꯥ ꯆꯠꯈ꯭ꯔꯕ꯫
ꯇꯨꯝꯕ ꯇꯨꯝꯕꯒꯤ ꯋꯥꯔꯤꯁꯦ ꯌꯥꯝ ꯂꯩ ꯑꯩꯉꯣꯟꯗ꯫ ꯌꯥꯍꯧ ꯊꯦꯡꯕꯥꯒꯤ꯫ ꯑꯦ ꯕꯣꯔꯗꯤꯡꯗ ꯂꯩꯕ ꯀꯥꯟꯗꯥ ꯀꯣ꯫
ꯌꯥꯍꯥꯎ ꯉꯟꯗꯕ ꯌꯥꯗꯦꯅ ꯑꯗꯨ ꯕꯣꯔꯗꯤꯡꯗꯗꯤ꯫
ꯍꯣꯏ
ꯑꯗꯣ ꯑꯩꯈꯣꯏ ꯋꯥꯔꯗꯦꯟꯅꯥ ꯏꯟꯁꯄꯦꯛꯁꯟꯒꯨꯝꯕ꯫ ꯂꯥꯛꯔꯗꯤꯀꯣ ꯑꯩ ꯇꯣꯏꯂꯦꯠꯇ ꯆꯠꯄꯅꯦ ꯇꯣꯏꯂꯦꯠꯇ ꯆꯠꯂꯒ꯫ ꯇꯨꯝꯔꯒ ꯂꯩꯕꯅꯦ ꯇꯣꯏꯂꯦꯠꯇ ꯑꯗꯨ ꯃꯥꯅ ꯊꯣꯛꯔꯀꯟꯗ꯫ ꯑꯃꯨꯛꯀ ꯇꯨꯝꯒꯅꯤ ꯑꯩꯗꯤ
ꯇꫭꯏꯔꯦꯇꯅ ꯅꯪ ꯀꯃꯥꯏꯅ ꯇꯨꯝꯕ꯭ꯔꯣ
ꯂꯦꯞꯂꯒ ꯇꯨꯡꯕꯅꯦ ꯃꯤꯠ
ꯄꯦꯜꯂꯦꯗ ꯇꯨꯝꯅꯤꯡꯕ ꯆꯥꯡꯗꯣ
ꯎꯝ ꯑꯗꯣ ꯃꯥꯗꯣ ꯊꫭꯛ ꯊꯣꯛꯈ꯭ꯔꯗꯤ ꯑꯩ ꯑꯃꯨꯛꯀ ꯂꯥꯛꯑꯒ ꯇꯨꯝꯕꯅꯦ ꯌꯥꯍꯧ ꯊꯦꯡꯕꯅꯦ ꯑꯩ
ꯑꯣ
ꯀꯗꯔ ꯌꯥꯝ ꯇꯧꯕꯅꯦ ꯏꯃꯟꯅꯕꯤ ꯑꯃꯗꯤꯀꯣ ꯌꯥꯝ ꯌꯥꯍꯧ ꯉꯟꯕꯥ
ꯑꯣ
ꯑꯩꯕꯨ ꯍꯧꯒꯠꯂꯣ ꯍꯧꯒꯠꯂꯣ ꯑꯗꯨꯝ ꯍꯥꯏꯔꯅꯤ ꯑꯩꯅ ꯑꯁ ꯌꯥꯔꯦ ꯑꯩ ꯇꯨꯝꯒꯤꯅꯤ ꯑꯗꯨꯃꯥꯏꯅ
ꯎꯝ
ꯃꯥ ꯃꯥꯕꯨꯁꯨ ꯀꯣ ꯃꯥꯁꯨ ꯀꯣ ꯑꯩꯕꯨ ꯌꯥꯝ ꯅꯨꯡꯁꯤꯕꯤꯕ ꯌꯥꯍꯧ ꯊꯦꯡꯉꯨꯔꯁꯨ ꯏꯁꯤꯡꯒꯨꯝꯕꯗꯣ ꯃꯥꯅ ꯂꯣꯏꯅꯃꯛ ꯔꯦꯗꯤꯗ ꯊꯝꯕꯤꯔꯤꯅꯦꯕ
ꯑꯣ
ꯌꯥꯝ ꯅꯨꯡꯉꯥꯏꯕꯅꯦ ꯃꯥꯗꯣ
ꯍꯩꯌꯦ ꯑꯗꯨ
ꯃꯥꯒꯤ ꯃꯆꯟ ꯅꯨꯄꯤꯒꯨꯝꯅ ꯁꯦꯕꯥ ꯇꯧꯕꯤꯕꯗꯣ
ꯍꯦ ꯅꯆꯦꯅ ꯄꯥꯎ ꯇꯧꯕꯤꯔꯣꯏꯀꯣ ꯑꯗꯨꯒꯤ ꯁꯦꯕ ꯑꯗꯣ ꯏꯆꯦꯒꯣꯏ ꯑꯣꯏꯔꯗꯤ ꯂꯥꯎꯔꯛꯑꯅꯤ ꯍꯣꯏ ꯏꯆꯦꯁꯨ ꯍꯧꯖꯤꯛ ꯑꯩꯅ